ꯍꯜꯂꯣ ꯇꯥꯕ꯭ꯔꯣ
ꯇꯥꯏ ꯍꯣꯏ
ꯑꯣ ꯀꯩꯗꯧꯔꯤꯅꯣ
ꯊꯕꯛ ꯊꯕꯛ ꯆꯠꯄꯗꯣ ꯍꯜꯂꯛꯑꯒ ꯍꯤꯞꯄꯒ ꯂꯩꯌꯦ ꯌꯥꯝ ꯋꯥꯔꯦ
ꯑꯣ ꯀꯩ ꯀꯩ ꯊꯕꯛ ꯀꯩ ꯀꯥꯏ ꯆꯠꯂꯤꯅꯣ
ꯑꯥꯗ
ꯑꯗ ꯑꯣ
ꯑꯥꯗ ꯅꯪꯗꯤ ꯀꯩꯗꯧꯔꯤꯅꯣ ꯍꯥ
ꯑꯁ ꯑꯗꯨꯝ ꯂꯩꯔꯤꯗ
ꯐꯤ ꯁꯨꯒꯦ ꯇꯧꯕꯅꯤ ꯉꯁꯥꯏꯗꯤ ꯅꯣꯡ ꯇꯥꯕꯒꯤꯗ ꯑꯃꯨꯛ ꯁꯨꯗ꯭ꯔꯦ ꯍꯧꯖꯤꯛꯅ ꯅꯨꯡꯁꯥ ꯊꯣꯛꯂꯛꯑꯦ
ꯑꯩꯁꯨꯅꯦ ꯑꯦꯁꯨ ꯇꯧꯕꯅꯦ ꯑꯗꯣ ꯌꯥꯝ ꯋꯥꯌꯦ
ꯎꯝ
ꯈꯣꯡ ꯂꯥꯛꯄꯒꯤ ꯀꯣ ꯇꯣꯔꯥ ꯆꯦꯟꯕꯅꯦ ꯑꯗꯣ ꯌꯥꯝ ꯂꯥꯞꯇꯦ
ꯎꯝ
ꯃꯤꯅꯤꯠ
ꯑꯁ ꯅꯨꯡꯁꯥꯀ ꯁꯥꯕꯒ ꯈꯣꯡ ꯆꯣꯠꯂꯗꯤ
ꯄꯟ ꯍꯣꯏ ꯁꯇꯤꯟꯁꯨ ꯄꯥꯏꯔꯦ ꯑꯩ ꯑꯩꯁꯦ ꯈꯪꯗꯕꯒꯤꯀꯣ ꯉꯁꯥꯏꯗꯤ ꯀꯩꯅꯣ ꯅꯣꯡꯆꯨꯕ ꯅꯠꯇ꯭ꯔꯣ
ꯃꯥꯅꯦ
ꯑꯗꯨꯒꯤ ꯑꯩꯒꯤ ꯑꯦꯄ꯭ꯔꯣꯟꯅ ꯎꯞꯄꯒ ꯂꯥꯛꯄꯅꯦꯕ ꯏꯃꯥꯟꯕꯤ ꯃꯌꯥꯝꯒ
ꯑꯣ ꯑꯣ ꯑꯗꯨꯗꯩ ꯆꯣꯠꯂꯦ
ꯆꯣꯠꯇꯦ ꯅꯠꯇꯦ ꯉꯁꯥꯏ ꯍꯥꯏꯕ ꯅꯠꯇꯦ ꯍꯧꯖꯤꯛ ꯍꯥꯏꯕꯅꯦ ꯍꯜꯂꯛꯄ ꯀꯥꯟꯗ ꯍꯥꯏꯕꯅꯦ ꯑꯩ ꯁꯇꯤꯟ ꯄꯥꯏꯗꯕ ꯉꯁꯥꯏꯗꯗꯤ ꯑꯣꯇꯣꯅ ꯆꯠꯄꯅꯦꯕ
ꯀꯩ ꯏꯟꯁꯥꯡ ꯆꯥꯔꯒꯦ ꯉꯁꯤꯗꯤ
ꯆꯥꯗ꯭ꯔꯤꯌꯦ ꯀꯔꯤ ꯆꯥꯗꯣꯏꯅꯣ ꯈꯪꯗꯦ ꯍꯣꯏ ꯍꯦ ꯍꯧꯒꯠꯂꯒ ꯆꯠꯄꯅꯦ ꯍꯧꯒꯠꯄꯗꯣ ꯊꯦꯡꯕ ꯅꯨꯗꯤ ꯃꯥꯄꯜ ꯃꯈꯥꯏ
ꯎꯝ
ꯊꯦꯡꯅ ꯆꯥꯏꯑ ꯊꯦꯡꯅ ꯇꯨꯝꯃꯦ ꯊꯦꯡꯅ ꯍꯧꯒꯠꯂꯦ
ꯊꯦꯡꯅ ꯇꯨꯝꯕ ꯍꯥꯏꯁꯦ ꯉꯔꯥꯡ
ꯍꯣꯏ
ꯑꯣ
ꯄꯨꯡ ꯑꯅꯤ ꯑꯅꯤ ꯃꯈꯥꯏ ꯑꯗꯨꯋꯥꯏꯗ ꯇꯨꯝꯕꯅꯦ
ꯑ ꯊꯦꯡꯉꯤꯅ
ꯊꯦꯡꯕꯅꯦ ꯌꯥꯝ ꯊꯦꯡꯕꯅꯦ ꯍꯣꯏ ꯑꯩꯈꯣꯏꯒꯤ ꯀꯩꯅꯣꯁꯦ ꯃꯤ ꯃꯥꯟꯗ꯭ꯔꯦ ꯑꯩꯈꯣꯏꯒꯤ ꯃꯇꯝꯁꯦ ꯃꯅꯦ ꯑꯦ ꯀꯩꯅꯣꯗ ꯅꯨꯡꯗꯥꯡꯒꯁꯨ ꯆꯕꯣꯔꯣ ꯑꯗꯨꯋꯥꯏꯗ ꯆꯥꯕꯅꯦꯕ
ꯑꯁ ꯂꯣꯏꯔꯦꯗꯅ
ꯔꯣꯏꯔ ꯍ ꯀꯔꯤꯒꯤꯅꯣ ꯈꯪꯗꯦ ꯉꯟꯅꯕ ꯀꯩꯅꯣꯁꯦ ꯍꯥꯏꯕꯒꯤ ꯑꯗꯨꯝ ꯊꯦꯡꯈ꯭ꯔꯦ
ꯅꯣꯏꯁꯦ ꯄꯨꯔꯥ ꯑꯥꯎꯠꯁꯥꯏꯠꯀꯤ ꯃꯑꯣꯡꯅꯦꯅ ꯅꯣꯏ ꯇꯧꯔꯤꯁꯦ
ꯆꯠꯅꯕ ꯑꯣꯏꯈ꯭ꯔꯦꯕ ꯍꯣꯏ ꯃꯥꯜꯂꯦ ꯈꯪꯗꯦ ꯀꯔꯤꯒꯤꯅꯣ ꯃꯟꯕꯤꯠ ꯑꯃꯁꯨ ꯊꯕꯛ ꯆꯠꯄꯗꯣ ꯃꯥꯁꯨ ꯊꯦꯡꯅ ꯍꯜꯂꯛꯀꯅꯤꯕ ꯑꯦꯠ ꯑꯩꯠ ꯑꯩꯠ ꯊꯥꯔꯇꯤ ꯑꯗꯨꯋꯥꯏꯗ ꯀꯣ
ꯎꯝ ꯍꯥꯏ ꯑꯣ
ꯅꯪꯗꯤ ꯀꯩ ꯌꯦꯟꯖꯥꯡ ꯆꯥꯔꯒꯦ ꯉꯁꯥꯏ
ꯦ ꯑꯁ ꯑꯩꯈꯣꯏꯗꯤ ꯀꯥꯡꯁꯣꯏ ꯆꯔꯤꯗ ꯄꯨꯛꯁ ꯍꯥꯎ ꯇꯗ
ꯑꯥꯎꯕꯅꯤꯗ
ꯌꯣꯠꯁꯤꯟꯕꯗ ꯇ꯭ꯔꯥꯐꯤꯛ ꯖꯥꯝ ꯇꯧꯋꯤꯅꯦ
ꯃꯥꯅꯦ ꯍꯣꯏ
ꯅꯪꯗꯤ ꯀꯩ ꯆꯥꯒꯦ ꯈꯜꯂꯤꯕ ꯍꯧꯖꯤꯛ
ꯈꯪꯗꯦ ꯏꯃꯟꯒꯤꯁꯨ ꯂꯣꯏꯔꯦ ꯍꯥꯏꯕꯅꯦ ꯂꯥꯛꯄꯦ ꯃꯥ ꯈꯪꯗꯦꯗ ꯃꯥ ꯂꯥꯛꯑꯒ ꯀꯔꯤ ꯆꯥꯁꯤꯔꯥ ꯈꯟꯗꯣꯏꯅꯦ
ꯑꯃꯨꯛ ꯊꯕꯛ ꯆꯠꯊꯣꯛꯈꯤꯗ꯭ꯔꯣ
ꯑꯩꯔꯣ
ꯎꯝ
ꯉꯁꯤꯒꯤꯗꯤ ꯂꯣꯏꯔꯦ
ꯑꯣ ꯑꯣ
ꯊꯕꯛ ꯑꯁꯦꯡꯕ ꯊꯕꯛ ꯍꯧꯔꯅꯤ
ꯑꯁꯦꯡꯕ ꯊꯕꯛ ꯍꯥꯏꯁꯦ ꯑꯣ ꯑꯁꯤꯁꯦ
ꯍ ꯍꯣꯏꯣꯏ
ꯍ
ꯌꯥꯏ ꯑꯣ ꯑꯁꯤꯁꯦ ꯑꯁꯦꯡꯕ ꯊꯕꯛ ꯑꯣꯏꯔꯕ ꯅꯪꯒꯤ
ꯃꯥꯅꯦ ꯁꯤꯅ ꯑꯩꯒꯤ ꯀꯦꯔꯤꯌꯔ ꯁꯦꯝꯃꯒꯦ
ꯏꯅꯔꯖꯤ ꯍꯥꯞꯇꯗꯤ ꯌꯥꯔꯣꯏꯍꯦ ꯑꯗꯨ
ꯌꯥꯔꯣꯏ ꯍꯣꯏ ꯗꯔ꯭ꯤꯞ ꯀꯩꯅꯣ ꯇꯧꯔꯒ ꯋꯥꯔꯤꯣ ꯁꯅꯥꯁꯤꯔ ꯈꯪꯗꯦ
ꯌꯥꯏꯌꯦꯏ
ꯋꯥ ꯉꯥꯡꯃꯟꯕꯒꯤ ꯋꯥꯔꯦ ꯁꯤꯁꯨ
ꯎꯝ ꯑꯁ ꯃꯔꯛ ꯃꯔꯛꯇꯗꯤ ꯌꯥꯝ ꯋꯥꯕꯅꯦ ꯁꯤꯒ
ꯅꯪ ꯉꯅꯤ ꯑꯍꯥꯟꯕꯅꯦ ꯉꯁꯤꯒꯤ
ꯑ ꯑꯗꯨ ꯅ ꯇꯗꯥꯕ ꯌꯥꯅꯤ ꯑꯗꯨꯗꯤ
ꯍ ꯍꯥ ꯍꯥ ꯍꯥ ꯌꯥꯝ ꯋꯥꯔꯦ ꯎꯄꯥꯏ ꯂꯩꯇꯕꯒꯤ ꯇꯧꯕꯅꯤ ꯍꯥ ꯇꯁ
ꯑꯣ ꯌꯥ ꯅꯣꯏ ꯃꯤ ꯅꯣꯏꯗꯤ ꯃꯤ ꯀꯌꯥ ꯂꯩꯔꯤꯕ
ꯑꯩꯁꯦ ꯍꯨꯝ ꯂꯩꯌꯦ
ꯑꯣ ꯄꯨꯂꯞ ꯄꯨꯟꯅ
ꯃ ꯄꯨꯟꯅ ꯍꯣꯏ ꯔꯨꯝ ꯑꯃꯗ
ꯑ
ꯍꯨꯏ ꯃꯆꯥ ꯑꯃꯒ
ꯑꯣ
ꯅꯪꯗꯤ ꯌꯨꯝ ꯃꯥꯜꯂꯦꯀꯣ
ꯍꯣꯏ ꯑꯩꯈꯣꯏ ꯌꯨꯝꯗ ꯑꯗꯨꯝ ꯂꯩꯌꯦ ꯑꯗꯨꯝ
ꯑꯣ ꯑꯆꯥ ꯑꯆꯥ ꯑꯆꯥ
ꯑꯁ ꯅꯣꯏ ꯃꯤ ꯑꯍꯨꯝ ꯂꯩꯔꯗꯤ ꯁꯥꯗꯤ ꯁꯥꯔꯝꯒꯅꯤ
ꯔꯨꯝꯗꯣ ꯆꯥꯎꯋꯦꯗ
ꯑꯣ
ꯅꯨꯡꯗꯥꯡꯗꯤ ꯀꯩꯅꯣ ꯐꯦꯟ ꯊꯥꯗ꯭ꯔꯗꯤ ꯇꯨꯝꯕ ꯉꯝꯗꯦ
ꯎꯝ ꯎꯝ
ꯌꯥꯝ ꯁꯥꯏꯕ
ꯆꯦꯛꯒꯤ ꯌꯨꯝ ꯑꯣꯏꯔꯝꯒꯅꯤ ꯀꯩꯅꯣ
ꯍꯥꯥ
ꯆꯦꯛꯒꯤ ꯌꯨꯝ ꯑꯣꯏꯔꯝꯒꯅꯦꯕ
ꯃꯅꯤ ꯍꯣꯌ
ꯑꯗꯨ ꯑꯣꯏꯔꯗꯤ ꯌꯥꯏꯗ
ꯀꯩꯗꯧꯔꯤꯅꯣ ꯍꯧꯖꯤꯛꯀꯤ
ꯑꯁ ꯑꯗꯨꯝ ꯂꯩꯔꯤꯗ ꯉꯁꯥꯏꯗꯒꯤ ꯀꯣꯏꯗ ꯃꯄꯥꯟ ꯀꯣꯏꯊꯣꯛꯁꯦꯅ ꯈꯟꯕꯅꯤ ꯑꯗꯨ ꯅꯣꯡ ꯑꯃꯨꯛ ꯈꯤꯇꯪ ꯇꯥ ꯅꯨꯡꯁꯥ ꯑꯃꯨꯛ ꯈꯤꯇꯪ ꯊꯣꯛ ꯅꯣꯡ ꯈꯤꯇꯪ ꯇꯥ ꯇꯟꯕꯤꯗꯨꯃ ꯑꯗꯨꯝ ꯁꯤꯠꯄ꯭ꯔꯒꯜꯂꯦ
ꯁꯤꯅ ꯀꯌꯥ ꯁꯨꯔꯒꯦ
ꯁꯤꯔꯣ
ꯑꯥ
ꯁꯤꯅ ꯑꯍꯨꯝꯔꯛ ꯑꯣꯏꯔꯝꯒꯅꯤ
ꯅꯣꯡꯃꯒꯤ ꯀꯌꯥ ꯀꯌꯥ ꯇꯧꯕꯔꯥ ꯅꯪꯁꯦ
ꯑꯩꯗꯤ ꯀꯨꯏꯗ꯭ꯦ ꯑꯩ ꯍꯧꯗ ꯉꯥꯏꯔꯤꯌꯦ
ꯑꯣꯆꯥ ꯑꯆꯥ ꯑꯆꯥ
ꯅꯣꯏꯗꯤ ꯂꯣꯏꯔꯕꯣ
ꯑꯃꯗꯤ ꯂꯣꯏꯔꯦ
ꯎꯝ
ꯀꯅ ꯀꯩꯅꯣꯅꯦꯕ ꯁꯦꯀꯦꯟ ꯑꯣꯏꯗꯣꯏꯅꯤ ꯍꯥꯏꯗꯤ ꯎꯝ ꯇꯔꯥ ꯃꯉꯥ ꯁꯨꯔꯦ
ꯑꯁ ꯌꯥꯝꯃꯦꯍꯦ ꯅꯣꯏꯗꯤ ꯐꯖꯅ
ꯐꯨꯏꯔꯦꯗ ꯁꯤꯐꯥꯏ ꯀꯩꯅꯣ ꯇꯧꯕꯁꯨ ꯍꯞꯇꯥ ꯑꯃ ꯍꯦꯜꯂꯦꯕ
ꯎꯝ
ꯊꯕꯛ ꯀꯩꯀꯥ ꯆꯠꯄꯒꯤꯀꯣ
ꯃꯥꯅꯤ ꯃꯇꯝ ꯂꯩꯔꯝꯃꯔꯣꯏ
ꯎꯝ
ꯎ ꯀꯩꯗꯧꯔꯦ
ꯆꯤꯛꯑꯦ
ꯔꯥꯂꯣ ꯕꯦꯛꯀꯤꯛ ꯄꯤꯔꯅꯤ
ꯍꯣꯏꯗ ꯦꯛꯀꯦ ꯄꯤꯗ ꯐꯖꯦ
ꯌꯥꯝ ꯑꯁ ꯏꯗꯤ ꯊꯣꯛꯇꯦ ꯑꯩꯁꯦ ꯗꯥꯛ ꯃꯌꯥꯝꯁꯦ ꯃꯥꯅꯀꯣ ꯂꯣꯏꯔꯦ
ꯁꯥꯟꯅꯅꯤꯡꯕ ꯃꯇꯝꯅꯤꯅ ꯃꯣꯏ
ꯃꯥꯅꯦ ꯍꯥꯟꯅꯗꯤ ꯀꯩꯅꯣ ꯑꯉꯥꯡ ꯑꯣꯏꯔꯀꯥꯟꯗꯤ ꯅꯥꯗꯕꯅꯦꯕ ꯊꯥ ꯑꯅꯤ ꯁꯨꯔꯦ
ꯑꯣ ꯑꯣ ꯊꯥ ꯑꯅꯤ ꯁꯨꯔꯦ
ꯍꯣꯏ ꯄꯣꯀꯦꯗꯣꯛꯅꯦ ꯑ
ꯑꯁ ꯃꯣꯏ ꯁꯥꯟꯅꯅꯤꯡꯕ ꯃꯇꯝꯅꯤꯅꯦ ꯍꯧꯖꯤꯛꯁꯦ
ꯃꯜ ꯅ ꯂ ꯂ ꯎꯝ
ꯅꯪꯒꯤꯔꯣꯀꯅꯥꯩꯅꯣ
ꯑꯩꯒꯤꯅꯦ
ꯑꯣ ꯅꯪꯁꯨ ꯍꯨꯏ ꯄꯥꯝꯕ ꯃꯤ ꯑꯣꯏꯔꯦ
ꯍꯣꯏ ꯌꯥꯝ ꯄꯥꯝꯃꯦ ꯌꯨꯝꯗꯁꯨ ꯎ ꯑꯅꯤ ꯂꯩꯌꯦ ꯃꯣꯏꯗꯤ ꯑꯍꯟ ꯑꯣꯏꯈ꯭ꯔꯦ
ꯑꯣꯝ ꯑꯩꯈꯣꯏ ꯑꯆꯧꯕ ꯑꯆꯧꯕꯗꯤ ꯃꯆꯥ ꯑꯣꯏꯅ ꯄꯥꯝꯕ ꯃꯅꯨꯡꯁꯦ
ꯑꯩꯗꯤ ꯃꯆꯥ ꯑꯣꯏꯅ ꯄꯥꯝꯃꯦ
ꯑꯆꯧꯕꯗꯤ ꯇꯜꯂꯦ ꯍꯥꯏꯗ꯭ꯔꯥ
ꯍꯣꯏ ꯁꯦꯟꯅꯕ ꯉꯝꯗꯦꯕ ꯀꯔꯤ ꯆꯥꯁꯤꯔꯥ ꯀꯔꯤꯁꯨ ꯂꯩꯇꯦ ꯅꯪꯗꯤ ꯑꯁꯤꯗꯒꯤ ꯑꯁ ꯌꯥꯔꯦ ꯍꯞꯇꯥ ꯀꯌꯥ ꯁꯨꯔꯒꯦ ꯅꯪ
ꯀꯨꯏꯗ꯭ꯔꯤꯁ ꯑꯩ ꯉꯔꯥꯡ ꯀꯨꯏꯗ꯭ꯔꯤ ꯎꯝ ꯍꯁ-
ꯑꯩꯗꯤ ꯊꯥ ꯑꯃ ꯁꯨꯔꯦ
ꯑꯁ ꯀꯨꯏꯍꯦ
ꯀꯨꯏꯔꯦ ꯍꯣꯏ ꯑꯗꯨ ꯀꯩꯅꯣꯗꯤ ꯐꯖꯅ ꯀꯩꯅꯣ ꯆꯪꯗꯦꯕ ꯃꯤ ꯑꯇꯣꯞꯄꯗꯤ ꯀꯩꯅꯣ ꯌꯥꯝ ꯌꯥꯝ ꯆꯪꯕꯅꯦ
ꯈꯪꯗꯦꯅꯦ ꯃꯣꯏꯁꯦ ꯀꯃꯥꯏꯅ ꯇꯧꯕꯖꯥꯠꯅꯣ
ꯈꯪꯗꯦ ꯑꯩꯁꯨ ꯑꯗꯨꯅꯦ ꯑꯉꯛꯄꯅꯦ
ꯒ꯭ꯌꯥꯟ ꯇꯥꯗ꯭ꯔꯦ ꯃꯤ ꯌꯦꯡꯉꯒ ꯀꯩꯅꯣ ꯇꯧꯔꯤꯔꯥ
ꯏꯔꯨꯕ ꯀꯥꯟꯗꯁꯨ ꯑꯗꯨꯝ ꯇꯧꯋꯤ ꯍꯥꯏꯕꯅꯦ ꯃꯣꯏꯗꯤ ꯇꯥꯕ꯭ꯔꯥ ꯏꯔꯨꯕ ꯀꯥꯟꯗꯣ
ꯎꯝ
ꯑꯗꯨꯝ ꯇꯧꯋꯦ ꯍꯥꯏꯕꯅꯦ
ꯑꯁ ꯑꯗꯨꯗꯤ ꯑꯗꯨꯗꯤ ꯍꯦꯟꯃꯟꯗ꯭ꯔꯣ
ꯍꯦꯟꯃꯜꯂꯦ ꯍꯣꯏ ꯑꯩꯗꯤ ꯁꯨꯛꯉꯝ ꯉꯝꯃꯣꯏꯕ
ꯂꯣꯏꯔꯦ ꯏꯔꯨꯕ ꯀꯥꯟꯗ ꯀꯅꯥꯅ ꯇꯧꯗꯣꯏꯃꯣ
ꯆꯥꯛ ꯆꯥꯅꯤꯡꯉꯥꯏ ꯃꯇꯝꯁꯨ ꯂꯩꯇꯦ ꯍꯥꯏꯕꯅꯦ ꯑꯩ ꯍꯦꯟꯃꯟꯂꯦ ꯃꯣꯏꯁꯦ ꯇꯔꯥ ꯍꯦꯟꯕꯩ ꯑꯃ ꯌꯥꯎꯋꯦꯕ ꯃꯟꯕ ꯑꯃ
ꯅꯪꯁꯨ ꯇꯧꯕ꯭ꯔꯣꯕ ꯏꯔꯨꯕꯗ
ꯇꯧꯗꯦ
ꯃꯔꯤ ꯃꯉꯥꯁꯨꯔꯗꯤ ꯌꯥꯔꯦ
ꯎꯝ
ꯃꯇꯝꯁꯨ ꯂꯩꯇꯦ
ꯅꯩ ꯍꯨꯏ ꯃꯤꯡꯗ ꯀꯩ ꯀꯧꯕ
ꯅꯨꯔꯥ
ꯅꯣꯔꯥ
ꯎꯝ-
ꯖꯄꯥꯟꯅꯤꯁꯀꯤ ꯃꯤꯡꯅꯤꯅꯦ
ꯈꯪꯗꯦ ꯒꯨꯒꯜꯗ ꯊꯤꯔꯒ ꯇꯧꯕꯅꯦ ꯅꯣꯔꯥ ꯑꯥꯏꯕꯤ ꯔꯣꯁ
ꯐꯨꯏꯅ ꯑꯍꯨꯝꯔꯣ ꯍꯥꯏꯔꯤꯁꯦ
ꯎꯝ ꯌꯨꯝꯗ ꯑꯅꯤ
ꯑꯣ ꯑꯣ
ꯁꯤꯗ ꯑꯃ
ꯑꯩꯈꯣꯏꯗꯤ ꯍꯨꯏ ꯌꯥꯝ ꯆꯥꯎꯕꯅꯤꯅ ꯎꯄꯥꯏ ꯂꯩꯇꯦ
ꯀꯔꯤ ꯎꯄꯥꯏ ꯂꯩꯇꯕ
ꯑꯁ ꯍꯨꯏ ꯌꯥꯝ ꯆꯥꯎꯕꯅꯤꯅ ꯁꯦꯟꯅꯕ ꯌꯥꯝ ꯋꯥꯕꯗꯣ
ꯌꯣꯟꯊꯣꯛꯈ꯭ꯔꯦ ꯑꯗꯨꯒ ꯌꯣꯅꯤ